ꯍꯜꯂꯣ
ꯑꯣ ꯇꯥꯢ ꯇꯥꯢ
ꯇꯥꯕ꯭ꯔꯥ
ꯑꯣ ꯇꯥꯢꯌꯦ ꯇꯥꯢꯌꯦ
ꯑꯁ ꯑꯩꯈꯣꯏꯅꯤ ꯑꯃꯨꯛ ꯋꯥꯔꯤ ꯆꯥꯟꯅꯁꯤꯅꯦ
ꯍꯣꯢ ꯁꯥꯟꯅꯁꯤ ꯁꯥꯟꯅꯁꯤ
ꯅꯪ ꯋꯥꯔꯤ ꯁꯥꯟꯅꯕ ꯅꯨꯡꯉꯥꯏꯑꯦꯕ
ꯍ
ꯍꯦ ꯍꯦ ꯍꯦ
ꯅꯨꯡꯉꯥꯏꯕ꯭ꯔꯥꯅꯦ ꯑꯩꯕꯨ
ꯅꯨꯡꯉꯥꯏꯌꯦ ꯋꯥꯔꯤ ꯁꯥꯔ ꯑꯗꯨꯝ ꯑꯗꯨꯝ ꯋꯥꯔꯤ ꯁꯥꯔ ꯁꯥꯔꯛꯄ ꯍꯥꯏꯕꯁꯤ ꯅꯨꯡꯉꯥꯏꯕꯅꯤꯅꯦ ꯑꯗꯨꯝ ꯆꯥꯛ ꯆꯥ
ꯎꯝ ꯆꯥꯗ꯭ꯔꯤ ꯍꯧꯖꯤꯛ ꯏꯔꯨꯖꯕ ꯂꯣꯏꯔꯒ ꯆꯥ
ꯑꯁ ꯊꯦꯡꯉꯦ ꯑꯩꯈꯣꯏꯗꯤ ꯆꯥꯗ꯭ꯔꯦ ꯆꯥꯈ꯭ꯔꯦ
ꯈꯣꯏꯗꯤ ꯄꯨꯡ ꯇꯔꯥ ꯑꯗꯨꯋꯥꯏ ꯆꯥꯅꯤ
ꯑꯣ ꯅꯪ ꯐꯨꯠꯕꯣꯜ ꯌꯦꯡꯉꯣꯢꯗꯔꯣ
ꯌꯦꯡꯗꯣꯏꯅꯦ
ꯄꯨꯡ ꯀꯌꯥꯗ ꯂꯩꯅꯣ ꯉꯁꯤꯗꯤ
ꯇꯥꯔꯥ ꯃꯈꯥꯢꯗ ꯂꯩꯌꯦ
ꯑꯣ ꯑꯁ ꯣꯇꯝꯁꯦ ꯄꯠ ꯆꯕ ꯆ ꯆ ꯆ ꯌꯥꯡꯔ ꯂꯩꯖꯅꯤꯀꯣ ꯑꯣ ꯑꯦ ꯑꯥ ꯑꯩꯒꯤ ꯕꯦꯛꯒ꯭ꯔꯥꯎꯟꯁꯦ ꯍꯧꯖꯤꯛꯇꯤ ꯇꯧꯔꯔꯣꯏ ꯑꯩꯅ ꯀꯃꯥꯟ ꯔꯨꯝꯗ ꯂꯩꯕꯒꯤꯅꯤ
ꯑꯥ
ꯃꯤ
ꯑꯗꯨ ꯌꯥꯝꯅ ꯔꯦꯁꯄꯦꯛ ꯑꯣꯢꯕꯒꯤ
ꯎꯝ ꯃꯤ ꯃꯌꯥꯝ ꯋꯥꯔꯤ ꯁꯥꯕꯒꯤꯀꯣ
ꯎꯝ
ꯃ ꯁꯥ ꯃꯁꯥ ꯃꯁꯥ ꯃꯁꯥꯒꯤ ꯕꯤꯖꯤ ꯑꯣꯏꯔꯦ
ꯎꯝ ꯀꯩꯍꯤꯟꯖꯡ ꯆꯥꯔꯒꯦꯅꯣ ꯅꯣꯏꯗꯤ
ꯌꯦꯟꯁꯥꯡꯗꯨ ꯎꯁꯣꯏ ꯍꯥꯏꯕꯗꯣ
ꯑ
ꯎꯁꯣꯏ ꯆꯥꯏꯌꯦ ꯎꯝ
ꯎ ꯎꯐꯣꯏ ꯍꯥꯎꯕꯅꯤꯅꯦ
ꯑꯥ ꯎꯁꯥꯏ ꯆꯥꯕ ꯃꯇꯝ ꯑꯣꯏꯔꯕꯒꯤ ꯍꯧꯖꯤꯛꯀꯥꯟꯗꯤ ꯎꯁꯥꯏ ꯍꯥꯎꯗꯤ ꯍꯧꯋꯦ ꯍꯣꯏ
ꯍꯟꯗꯛ ꯆꯍꯤ ꯑꯃꯐꯥꯎ ꯆꯥꯕ ꯐꯪꯗ꯭ꯔꯤ
ꯑꯥ ꯆꯥꯅꯤꯡꯔꯝꯅꯤꯀꯣ ꯅꯣꯏꯗꯤꯀꯣ
ꯆꯥꯅꯤꯡꯉꯤ
ꯐꯪꯗꯕꯅꯤꯅ
ꯁꯥ ꯆꯥꯒꯦꯔꯥ ꯎꯁꯣꯏ ꯎꯁꯣꯏ ꯆꯥꯒꯦꯔꯥ ꯍꯥꯏꯗꯤ ꯎꯁꯣꯏ ꯆꯥꯅꯤ
ꯑꯣ ꯎꯁꯣꯏꯁꯦ ꯐꯖꯅ ꯁꯦꯝꯔꯗꯤ ꯍꯧꯕꯅꯤꯅꯦ ꯍꯥꯎꯗꯤ
ꯎꯝ
ꯎ ꯎꯁꯣꯏꯒ ꯌꯦꯟꯁꯥ ꯊꯣꯡ ꯆꯥꯕꯥꯁꯨ ꯍꯥꯎꯕꯅꯦ ꯑꯗꯨꯝ
ꯑꯝ ꯎ ꯁꯣꯏꯦ ꯍꯥꯏꯁꯦ ꯑꯩꯁꯨ ꯀꯩꯅꯣ ꯇꯧꯋꯦ ꯑꯩꯗꯤ ꯁꯣꯏꯕꯨꯝꯗ ꯑꯗꯨꯝ ꯍꯥꯏ
ꯑ ꯑꯩꯈꯣꯏꯁꯦ ꯎꯁꯣꯏꯗ ꯎꯁꯣꯏ ꯆꯥꯕ ꯃꯇꯝ ꯑꯣꯏꯕꯒꯤ ꯍꯧꯖꯤꯛꯀꯥꯟꯗꯤ
ꯎꯝ
ꯃꯣꯔꯣꯛ ꯃꯦꯠꯜ ꯆꯥꯌꯦ ꯃꯔꯛ ꯃꯔꯛ ꯊꯣꯉꯒꯥ ꯆꯥꯌꯦ ꯃꯔꯛꯇ ꯏꯔꯣꯜꯂ ꯆꯥꯏꯌꯦ ꯀꯥꯡꯁꯣꯏ ꯆꯥꯏꯑ ꯑꯁꯁꯨꯁꯣꯏ ꯌꯥꯝꯅ ꯆꯥꯔꯦꯗ
ꯎꯝ ꯆꯝꯅ ꯊꯣꯡꯕꯗꯨꯅ ꯍꯥꯎꯕꯅꯤꯅ ꯎꯁꯣꯏ
ꯑ ꯎ ꯑꯩꯗꯤ ꯉꯥ ꯑꯀꯥꯡꯕꯗꯣ ꯑꯗꯨ ꯍꯥꯞꯄ꯭ꯔꯦ ꯑꯗꯨ ꯍꯥꯞꯄ꯭ꯔꯦ ꯑꯗꯨꯒ ꯌꯥꯝ ꯍꯥꯎꯋꯦ ꯑꯗꯨꯃꯥꯏꯅ ꯆꯥꯝꯅ ꯑ ꯆꯝꯐꯨꯠ ꯑ ꯀꯥꯡꯁꯣꯏ ꯍꯥꯏꯕꯁꯨ ꯑꯗꯨꯗ ꯌꯥꯝ ꯍꯧꯋꯦꯕ
ꯎꯝ ꯑꯗꯨꯗ ꯑꯃꯨꯛ ꯑꯃꯦꯠꯄ ꯑꯍꯥꯎꯕ ꯑꯃ ꯁꯦꯝꯖꯤꯜꯂꯒ
ꯍꯣꯏ ꯑꯗꯨꯅꯦ ꯍꯝ
ꯑꯗꯨꯃꯥꯏ ꯆꯥꯕꯗꯣ ꯍꯧ ꯆꯥꯗ ꯐꯪꯈꯤꯗꯔꯦ ꯀꯨꯏꯔꯦ ꯅꯤ
ꯅꯣꯏꯗꯤ ꯆꯥꯛ ꯆ ꯍꯧꯖꯤꯛ ꯆꯥꯗ ꯀꯗꯥꯏꯒ ꯆꯥꯗꯣꯏꯅꯣ ꯄꯨꯡ ꯇꯔꯥꯋꯥꯏꯗ ꯍꯥꯏꯕ ꯊꯣꯡꯔꯕ꯭ꯔꯣ
ꯑꯩ ꯊꯣꯡꯗꯤ ꯊꯣꯡꯉꯝꯃꯤꯅꯤ
ꯍꯥꯥ
ꯊꯣꯡꯉꯝꯃꯅꯤ ꯊꯣꯡꯕꯕꯨꯗꯤ
ꯑꯥ
ꯑꯌꯨꯛꯁꯨ ꯊꯦꯡ ꯊꯦꯡ ꯆꯥꯏꯌꯦꯕ ꯑꯈꯣꯏꯗꯤ ꯄꯣꯅꯤꯖꯥꯏ ꯇꯥ
ꯑꯥ ꯇꯥꯏꯃꯤꯡ ꯇꯥꯏꯃꯤꯡꯁꯦ ꯇꯣꯉꯥꯟ ꯇꯣꯉꯥꯟꯕꯅꯤꯅꯀꯣ
ꯎꯝ
ꯑ
ꯅꯣꯏꯗꯤ ꯇꯨ ꯕꯣ ꯌꯥꯡꯅꯤꯡꯉꯁꯤꯗꯤ ꯕꯣ ꯌꯥꯡꯁꯦ ꯍꯥꯏꯅ ꯈꯟꯕ ꯍꯥꯏꯕꯗꯤꯀꯣ ꯄꯨꯡ ꯑꯍꯨꯝꯒꯨꯝꯕꯗ ꯂꯥꯛ ꯗꯤ ꯌꯥꯡꯕ ꯉꯝꯗꯦꯕ ꯇꯨꯝꯅꯤꯡꯕꯅꯀꯣ ꯑꯗꯣ ꯍꯧꯖꯤꯛꯇꯤ ꯍꯧꯖꯤꯛ ꯉꯁꯤꯗꯤ ꯇꯥꯏꯃꯤꯡꯁꯨ ꯑꯗꯨꯝ ꯌꯥꯏꯅ ꯑꯗꯨꯒꯤ
ꯎꯝ
ꯑꯗꯨꯒꯤ ꯌꯦꯡꯁꯤꯔꯥ ꯍꯥꯏꯅ ꯂꯩ
ꯌꯥꯎꯔꯒ ꯂꯣꯏꯗ꯭ꯔꯤꯉꯩꯗ ꯇꯨꯝꯅꯤꯡꯔꯛꯀꯅꯤꯗ
ꯍꯦꯠ ꯇꯥ ꯍꯧꯖꯤꯛꯀꯟꯗꯤ ꯁꯥꯕꯅꯤꯅ ꯐꯦꯟ ꯍꯦꯠ ꯑꯣ ꯑꯣꯟ ꯇꯧꯔꯒ ꯍꯦꯠ ꯇꯨꯞꯅꯤꯡꯕ ꯍꯧꯔꯅꯤ
ꯃꯥꯝꯃꯤ
ꯈꯣꯏꯗꯤ ꯕꯣꯜ ꯌꯦꯡꯒꯦꯔ ꯌꯦꯡꯔꯣꯏꯗ꯭ꯔ ꯄꯨꯡ ꯑꯅꯤ ꯑꯍꯨꯝ
ꯁꯨꯇꯤ ꯑꯣꯏꯌꯦ ꯍꯥꯏꯕꯅꯦꯀꯣ ꯅꯪꯁꯦ?
ꯑꯩꯔꯣ
ꯎꯝ ꯉꯁꯤ
ꯊꯥꯕꯛ ꯂꯣꯏꯔ
ꯑꯣ ꯂꯣꯏꯔ ꯍꯜꯂꯥꯛꯔꯕꯣ?
ꯑꯥ꯫
ꯑꯣ ꯑꯣ ꯑꯣ ꯑꯣ
ꯌꯨꯝꯗ ꯑꯗꯨꯝ ꯊꯥꯕꯛ ꯇꯧꯋꯦ
ꯑꯣ ꯑꯣ ꯑꯣ ꯑꯥ ꯑꯣ ꯀꯔꯤ ꯊꯕꯛ ꯇꯧꯕ꯭ꯔꯥ? ꯍꯥꯏꯕꯗꯤ ꯀꯔꯝꯕ ꯊꯕꯛꯔꯥ ꯌꯨꯝꯗ ꯇꯧꯁꯦ?
ꯑꯈꯣꯏ ꯗꯦꯂꯤꯚꯔꯤꯒꯤ ꯑꯃ ꯍꯥꯡꯗꯣꯛꯔꯛꯄ
ꯑꯣ ꯑꯣ ꯑꯣ ꯑꯥ ꯐꯩ ꯐꯩ
ꯇꯦꯔꯦꯁꯇꯥ ꯇꯧꯕꯒꯤ
ꯑꯣ ꯑꯣ ꯅꯪ ꯊꯕꯛ ꯌꯥꯝ ꯇꯧꯔꯤꯅꯦ ꯑꯗꯨꯗꯤꯀꯣ ꯀꯣꯏꯕꯛ ꯂꯣꯏꯔ ꯑꯃꯨꯛ ꯀꯣ
ꯉꯁꯤꯅ ꯍꯧꯔꯛꯄꯅꯦ
ꯑꯣ ꯑꯣ ꯑꯗꯨꯗꯤ ꯅꯪꯒꯤ ꯇꯥꯔꯒꯦꯠ ꯌꯥꯝ ꯂꯩꯔꯝꯅꯤꯅ?
ꯈꯪꯗꯦ ꯀꯃꯥꯏꯅ ꯇꯧꯔꯥ
ꯑꯥ ꯑꯩꯈꯣꯏꯁꯨ ꯃꯇꯝ ꯂꯩꯇꯦꯗ ꯑꯗꯨꯒꯤ ꯈꯪꯗꯦꯗ ꯑꯩꯈꯣꯏꯁꯨ ꯗꯨꯝ ꯃꯔꯛ ꯃꯔꯛꯇ ꯀꯣ ꯐ꯭ꯔꯤ ꯑꯣꯏꯀꯥꯟꯗ ꯌꯨꯝ ꯍꯜꯂꯛꯑꯀꯥꯟꯗ ꯑꯗꯨꯝ ꯇꯧꯕ ꯋꯥꯅꯤ
ꯅꯨꯡꯊꯤꯟꯒꯨꯝꯕꯗꯗꯤ ꯐ꯭ꯔꯤ ꯐꯪꯗꯦꯕ ꯌꯨꯝꯗ
ꯊꯕꯛ ꯆꯠꯄ꯭ꯔꫭ ꯅꯨꯡꯊꯤꯟꯗꯗꯤ?
ꯊꯕꯥꯛ ꯆꯠꯄ ꯑꯩꯈꯣꯏꯗꯤ ꯊꯕꯥꯛ ꯊꯧ ꯑꯥ ꯀꯩꯅꯣ ꯇꯧꯕ ꯉꯁꯤꯗꯤ ꯆꯠꯇꯦ ꯉꯁꯤꯗꯤ ꯔꯦꯁ ꯇꯧꯋꯦ ꯁꯔꯇꯔꯗꯦꯗꯤ ꯑꯩꯈꯣꯏ ꯆꯠꯇꯧ
ꯎꯝ
ꯑꯩꯗꯤ ꯃꯁꯥꯒꯤ ꯑꯩꯁꯨ ꯃꯥꯈꯜ ꯃꯁꯥꯒꯤ ꯊꯕꯛ ꯇꯧꯕꯅꯤꯗ ꯑꯩꯗ ꯄꯥꯔꯂꯔ ꯍꯥꯡꯕꯅꯦꯕꯀꯣ
ꯑꯣ ꯅꯁꯥꯒꯤ ꯍꯪꯕ꯭ꯔ ꯕꯥ?
ꯍꯣꯏ ꯃꯁꯥꯒꯤ ꯍꯥꯡꯕꯀꯣ꯫ ꯑꯦꯍꯦ ꯌꯥꯝ ꯆꯥꯎ ꯁꯤ ꯑꯣꯏ ꯑꯣꯏ ꯁꯤ ꯑꯣꯏ ꯅꯪ ꯋꯠꯆꯞꯇꯥ ꯍꯧꯔꯟ ꯍꯥꯏꯔꯛꯀꯦ
ꯑꯥ ꯑꯥ
ꯂꯥꯛ ꯑꯣ ꯑꯩꯈꯣꯏ ꯑꯁ ꯑꯩꯈꯣꯏ ꯌꯥꯝ ꯆꯥꯎꯕ ꯅꯠꯇꯦꯗ ꯑꯗꯨꯝ ꯃꯆꯥꯗ ꯑꯗꯨꯝ ꯍꯡꯔꯒꯀꯣ ꯆꯥ ꯁꯤꯖꯤꯟꯅꯕ ꯍꯥꯏꯕ ꯇꯥꯔꯦ ꯑꯗꯨ ꯊꯣꯛꯄ ꯅꯣꯡꯃ ꯅꯣꯡꯃꯥꯒꯤ ꯑꯗꯨꯝ ꯇꯧꯖꯕ ꯋꯥꯅꯤꯗ ꯌꯥꯝ ꯁꯤꯠꯔꯒ ꯀꯩꯅꯣ ꯌꯥꯝꯅ ꯀꯩꯅꯣ ꯇꯧꯕ ꯅꯠꯇꯦꯗ
ꯍꫭꯏꯗ
ꯎꯝ
ꯑꯍꯥꯟꯕꯗꯗꯤ ꯁꯨꯃꯥꯏꯅ ꯇꯧꯕꯅꯤꯅ
ꯃꯤꯒꯤ ꯃꯄꯥꯟꯗ ꯂꯩꯔꯝꯃꯦꯕ ꯅꯍꯥꯟꯗꯨꯀꯣ ꯀꯨꯏꯔꯦ ꯃꯄꯥꯟꯗ ꯂꯩꯕꯁꯨ ꯌꯥꯝ ꯀꯨꯏꯔꯦ ꯃꯄꯥꯟꯗ ꯂꯩ ꯃꯈꯥꯗ ꯊꯕꯛ ꯇꯧꯕꯁꯨ ꯋꯥꯈꯜ ꯑꯩꯈꯣꯏꯅ ꯆꯠꯀꯦ ꯑꯗꯨ ꯇꯧꯔꯦ ꯍꯥꯏꯔ ꯀꯥꯟꯗ ꯀꯁꯇꯃꯔ ꯌꯥꯝꯃꯦ ꯑꯗꯨ ꯑꯗꯨꯅꯦ ꯑꯗꯨꯅꯦ ꯍꯥꯏꯅ ꯑꯩꯈꯣꯏꯅ ꯄꯥꯝꯕꯗꯨ ꯐꯪꯗꯦꯕꯀꯣ
ꯎꯝ
ꯋꯨꯝ ꯊꯕꯛ ꯊꯕꯛ ꯊꯕꯛ ꯇꯧꯔꯒ ꯑꯗꯨꯝ ꯄꯩꯁꯥ ꯐꯪꯕ ꯍꯥꯏꯕꯁꯤꯅꯦꯕ ꯃꯄꯥꯟꯗ ꯂꯩꯕꯁꯦ ꯑꯗꯣ ꯁꯤꯗ ꯂꯩꯔꯗꯤ ꯃꯁꯥꯒꯤ ꯑꯣꯏꯔꯗꯤ ꯑꯩꯈꯣꯏꯅꯦ ꯑꯁ ꯉꯁꯤꯗꯤ ꯇꯧꯅꯤꯡꯗ꯭ꯔꯦꯗ ꯍꯥꯏꯔꯗꯤ ꯇꯧꯗꯕꯁꯨ ꯌꯥꯏꯌꯦꯗꯅ ꯀꯣꯏꯅꯤꯡꯉꯦ ꯉꯁꯤꯗꯤ ꯑꯩꯒꯤ ꯏꯆꯦ ꯂꯥꯛꯑꯦ ꯏꯅꯥꯎꯅꯨꯄꯤ ꯂꯥꯛꯑꯦ ꯑꯗꯨꯃꯥꯏꯅ ꯇꯧꯔꯁꯨ ꯌꯥꯏꯅ
ꯑ
ꯑ ꯀꯁꯨꯝ
ꯏꯁꯥꯒꯤ ꯍꯥꯡꯗꯣꯛꯑꯗꯤ ꯅꯨꯡꯉꯥꯏꯅꯤ
ꯑꯩꯅ ꯑꯦꯛꯁꯇ꯭ꯔ ꯋꯥꯛ ꯇꯧꯒꯦ ꯍꯥꯏꯔꯁꯨ ꯌꯥꯔꯦ
ꯑꯥ ꯀꯔ ꯑꯩꯈꯣꯏꯒꯤꯗꯤ ꯑꯗꯨꯝ ꯍꯥꯏꯕꯁꯦ ꯂꯩꯗꯅ ꯍꯧꯖꯤꯛꯇꯤ ꯃꯁꯥꯅ ꯇꯧꯔꯦ ꯃꯁꯥꯅ ꯐꯪꯖꯔꯦꯀꯣ ꯑꯗꯨꯃꯥꯏꯅ ꯅꯨꯡꯉꯥꯏꯕ ꯍꯥꯏꯕ ꯇꯥꯔꯦ ꯃꯤꯒꯤ ꯊꯕꯛ ꯇꯧꯕꯗꯤ ꯑꯗꯨꯝ ꯀꯩꯅꯣ ꯇꯧꯕ
ꯎꯝ
ꯇꯧꯅꯤꯡꯕ ꯇꯧꯅꯤꯡꯗꯕ ꯒꯗꯣ ꯑꯗꯨꯝ ꯇꯧꯕ ꯇꯥꯕ
ꯎꯝ
ꯅꯪꯁꯨ ꯅꯨꯡꯉꯥꯏꯔꯝꯅꯤꯅ ꯑꯗꯨ ꯌꯨꯝꯗ ꯇꯧꯕꯗꯤ
ꯑꯧ ꯑꯗꯨꯝ ꯅꯨꯡꯉꯥꯏꯗ
ꯎꯝ ꯅꯨꯄꯥꯁꯤꯡꯗꯤ ꯅꯨꯡꯉꯥꯢꯕꯅꯤꯗ ꯑꯁ
ꯍꯥ ꯍꯥ
ꯌꯨꯝ ꯊꯕꯥꯛ ꯇꯧꯔꯦ ꯆꯥꯛ ꯌꯦꯟꯁꯥꯡ ꯔꯦꯗꯤꯃꯦꯗꯠꯇ ꯐꯪꯒꯅꯤ ꯅꯨꯄꯤꯁꯤꯡꯗꯤ ꯋꯥꯕꯅꯦ ꯊꯕꯛ ꯇꯧꯋꯦ ꯌꯨꯝꯒꯤ ꯂꯥꯛꯑꯔ ꯇꯧꯋꯦ ꯀꯣ ꯃꯁꯥꯒꯤ ꯇꯧꯋꯦ ꯑꯁ ꯅꯨꯄꯤꯁꯤꯡꯗꯤ ꯋꯥꯛ ꯇꯧꯔꯗꯤ ꯌꯥꯝ ꯋꯥꯢꯌꯦ ꯁꯤ ꯌꯥꯝ ꯆꯤꯜꯂꯦꯕ
ꯍꯧꯖꯤꯛꯒꯥꯟꯗꯤ ꯅꯨꯄꯥꯁꯤꯡꯁꯨ ꯋꯥꯔꯕꯅꯤ
ꯎꯝ ꯅꯪ ꯋꯥꯕ꯭ꯔꯣ
ꯅꯨꯄꯥꯁꯤꯡꯁꯤꯅ ꯏꯃꯨꯡ ꯄꯨꯗꯣꯢꯅꯤ ꯀꯩꯅꯣ
ꯎꯝ ꯑꯋꯥꯕꯁꯨ ꯌꯥꯝ ꯂꯩꯔꯕꯅꯤꯗ ꯂꯩꯕꯗꯨꯗꯤ ꯑꯁ ꯅꯨꯄꯥ ꯅꯨꯄꯥꯁꯤꯡꯁꯨ ꯊꯕꯛ ꯀꯥꯟꯕꯁꯤꯡꯗꯤ ꯋꯥꯔꯝꯒꯅꯤ ꯅꯨꯄꯥꯁꯤꯡꯗꯤ ꯀꯅꯥꯒꯨꯝꯕꯗꯤ ꯌꯨꯝ ꯄꯨꯗꯕꯁꯨ ꯌꯥꯝ ꯂꯩꯌꯦꯗꯅ
ꯍ ꯍ
ꯌꯨꯝ ꯄꯨꯔꯒ ꯐꯖꯅ ꯇꯧꯕꯁꯤꯡꯗꯤ ꯅꯨꯄꯥꯁꯤꯡꯗꯤ ꯀꯟꯕꯅꯤꯅ ꯋꯥꯁꯨ ꯋꯥꯔꯝꯒꯅꯤ
ꯎꯝ
ꯆꯦ ꯀꯔꯤ ꯃꯊꯦꯟ ꯆꯥꯗꯣꯏꯅꯣꯗꯣ
ꯑꯥ
ꯀꯔꯤ ꯀꯔꯤ ꯌꯦꯟꯁꯥꯡ ꯆꯥꯗꯣꯏꯅꯣ ꯉꯁꯤꯗꯤ ꯑꯗꯣ ꯍꯔꯦꯟꯗꯤ
ꯈꯪꯗꯔꯦ ꯀꯔꯤ ꯏꯟꯔꯥꯡ ꯊꯧꯉꯝꯒꯗ꯭ꯔꯥ
ꯑꯁ ꯑꯗꯨꯅꯦꯕ ꯅꯣꯏꯒꯤꯁꯦ ꯅꯨꯡꯉꯥꯏꯕꯁꯦ
ꯆꯥꯛ ꯑꯦꯟꯖꯥꯡ ꯗꯤ ꯌꯥꯎꯗ꯭ꯔꯦ
ꯎꯝ
ꯃꯣꯏꯅ ꯊꯣꯡꯕꯗ ꯑꯗꯨꯝ ꯆꯥꯔꯦ
ꯎꯝ
ꯅꯪꯗꯦ ꯑꯌꯨꯛꯇ ꯑꯍꯥꯎꯕ ꯆꯥꯏ ꯍꯣꯔꯦꯟꯗꯤ ꯈꯪꯗꯦ ꯆꯝꯊꯣꯡ ꯆꯥꯒꯗ꯭ꯔꯥ
ꯑ ꯑ ꯑꯁꯦꯡꯕꯗꯤ ꯆꯝꯊꯣꯡ ꯑꯩꯈꯣꯏ ꯃꯅꯤꯄꯨꯔꯒꯤꯀꯣ ꯆꯥꯝꯊꯣꯡꯅ ꯕꯦꯁꯅꯤꯗ ꯃꯁꯥꯁꯨ ꯐꯩꯌꯦ ꯊꯥꯎꯁꯨ ꯌꯥꯝꯗꯦ ꯑꯥ ꯑꯩꯈꯣꯏꯁꯦ ꯍꯧꯖꯤꯛꯀꯥꯟꯁꯦ ꯗꯥꯜꯒꯨꯝꯕ ꯑꯣꯏꯅ ꯌꯥꯝ ꯆꯥꯔꯦ ꯅꯣꯏꯕꯅ ꯌꯥꯗ꯭ꯔꯦꯕ
ꯎꯝ ꯗꯥꯜ ꯆꯅꯤꯡꯕ ꯑꯣꯏꯗꯦ
ꯑꯁ ꯎꯝ ꯗꯥꯜ ꯁꯦ ꯅꯣꯏ ꯈꯠꯄ ꯌꯥꯝ ꯊꯨꯕꯅꯦ ꯗꯥꯜ ꯆꯥꯕꯁꯦꯀꯣ
ꯎꯝ ꯗꯥꯜ ꯌꯥꯝꯅ ꯅꯣꯏꯈꯠ ꯄꯔꯣꯇꯤꯟ ꯌꯥꯝꯕꯩꯅꯦ ꯑꯗꯨ
ꯎꯝ ꯆꯝꯊꯣꯡꯅ ꯐꯩꯌꯦꯕ ꯖꯤꯝꯒꯨꯝꯕ ꯇꯧꯕ ꯇꯨꯒꯨꯝꯕꯗꯤ ꯐꯔꯝꯅꯤꯕꯕꯥ ꯗꯥꯜꯁꯤ ꯀꯑꯣ
ꯎꯝ ꯃꯍꯣꯏꯗꯤ ꯌꯥꯝ ꯌꯥꯝ ꯆꯥꯗꯕ ꯍꯥꯏꯇꯥꯔꯦ ꯃꯣꯏꯗꯤ ꯈꯖꯤꯛ ꯈꯖꯤꯛ ꯆꯥꯏꯌꯦꯕ ꯑꯩꯈꯣꯏꯅ ꯆꯥꯕ ꯌꯥꯝ ꯌꯥꯝ ꯆꯥꯗꯦꯕ ꯃꯣꯏꯗꯤ ꯍꯥꯏꯗꯤ ꯗꯥꯏꯠ ꯇꯧꯅꯤꯅ ꯃꯣꯏ ꯗꯥꯏꯠꯇꯤꯡ ꯗꯥꯏ ꯌꯥꯎꯕꯅꯦ ꯍꯥꯏꯗꯤ ꯇꯥꯡ ꯑꯃꯗ ꯆꯥꯗꯔꯥꯗꯤ ꯌꯥꯗꯦꯕ
ꯎꯝ ꯍꯣꯏ ꯍꯣꯏ
ꯅꯣꯡꯃꯗ ꯁꯤ ꯆꯥꯗꯣꯏꯅꯦ ꯁꯤ ꯑꯁꯤ ꯀꯌꯥꯃꯨꯛ ꯃꯁꯤ ꯀꯦꯖꯤꯁꯦ ꯍꯥꯏꯗꯤ ꯌꯦꯟ ꯆꯥꯔꯦ ꯍꯥꯏꯔꯁꯦꯕ ꯌꯦꯟꯗ ꯉꯁꯤ ꯑꯩ ꯄꯋꯥ ꯑꯃ ꯆꯥꯗꯣꯏꯅꯤ ꯍꯥꯏꯕ ꯃꯣꯏꯗꯤ ꯀꯩꯅꯣꯝ ꯇꯧꯔ ꯂꯩ ꯑꯗꯨꯒꯤ ꯆꯥꯡ ꯑꯃꯗ ꯆꯥꯗꯣꯏꯅꯦꯕ
ꯑꯣ ꯑꯗꯨꯅ ꯐꯕꯗꯤ ꯐꯌꯦ
ꯍ ꯌꯥ ꯑꯌꯣ ꯑꯌꯨꯛꯇꯒꯨꯝꯕ ꯇꯥꯟ ꯇꯥꯟꯀꯥꯡꯗꯣ ꯃꯥꯥꯏ ꯀꯥꯏ ꯃꯥꯥꯏ
ꯑꯣ ꯆꯝꯊꯣꯡ ꯆꯥꯕ ꯇꯥꯟ ꯆꯥꯕ ꯑꯗꯨꯒꯨꯝꯕꯅꯁꯨ ꯅꯣꯏꯈꯥꯠꯇꯕ ꯃꯥꯜꯂꯦꯗ ꯍꯥꯏꯕꯗꯤ ꯎꯝ ꯔꯥꯏꯁꯦ ꯆꯦꯡ ꯆꯥꯛꯁꯦ ꯑꯗꯨꯝ ꯌꯥꯝ ꯃꯤ ꯅꯣꯑꯒꯥꯟꯕꯥ ꯃꯥꯂꯦꯗ
ꯆꯦꯡꯖꯦ ꯆꯦꯡꯁꯦ ꯍꯥꯏꯗꯤ ꯃꯩꯇꯩ ꯆꯦꯡ ꯒꯨꯝꯃꯁꯦ ꯌꯥꯝ ꯄꯨꯛ ꯀꯨꯝꯕꯁꯦ ꯌꯥꯝ ꯅꯣꯏꯒꯟꯕꯅꯦ ꯀꯣ
ꯍꯣꯏ ꯑꯗꯨꯅꯦꯕ ꯅꯥꯇꯩ ꯆꯦꯡꯒꯨꯝꯕ ꯑꯗꯨ ꯆꯥꯔꯗꯤ ꯍꯦꯛꯇ ꯈꯥꯡꯉꯦꯕꯀꯣ ꯋꯦꯠꯁꯦ ꯒꯦꯟ ꯑꯣꯏꯕꯁꯦꯀꯣ
ꯎꯝ
ꯁꯨꯄꯔꯐꯥꯏꯟ ꯉꯥꯛꯇ ꯆꯥꯅꯤꯡꯕ ꯑꯗ ꯁꯨꯄꯔꯐꯥꯏꯟꯁꯨ ꯑꯃꯨꯛꯀꯀꯣ ꯑꯁ ꯄ꯭ꯂꯥꯁꯇꯤꯛꯀꯤ ꯊꯣꯛꯂꯛꯑ ꯑꯗꯨ ꯇꯧꯂꯛꯑ ꯑꯗꯨ ꯇꯧꯂꯛꯑ ꯑꯗꯨ ꯆꯥꯕ ꯑꯃꯨꯛ ꯇꯥꯟꯕ
ꯁꯨꯄꯔꯐꯥꯏꯟ ꯉꯥꯛꯗꯤ ꯆꯥꯕ ꯌꯥꯗꯦꯍꯦ ꯆꯒꯦ ꯍꯥꯢꯔꯁꯨ ꯃꯤꯛꯁ ꯃꯤꯛꯁ ꯊꯧꯗꯨꯅ ꯆꯥꯔꯅꯤ
ꯑꯁ ꯑꯩꯗꯤ ꯁꯨꯄꯔ ꯐꯥꯏꯟꯗꯨ ꯌꯥꯝ ꯀꯣꯀꯔꯗꯀꯣ ꯀꯜꯂꯒ ꯑ ꯀꯥꯝꯕꯤꯕꯗꯨꯌꯦ ꯁꯥꯕ ꯀꯥꯟꯗ ꯍꯦꯛꯇ ꯀꯥꯝꯔ ꯆꯥꯕ ꯑꯗꯨ ꯌꯥꯝ ꯍꯥꯎꯋꯦ ꯑꯗꯨꯕꯨ ꯅꯠꯇꯦ ꯁꯣꯐ ꯑꯣꯏꯕ ꯆꯦꯡꯁꯦ ꯄꯥꯛ ꯆꯥꯅꯤꯡ ꯗꯦꯕ ꯑꯗꯨꯕꯨ ꯃꯁꯥ ꯅꯨꯡꯉꯥꯏꯔꯣꯏ ꯍꯥꯏꯅ ꯈꯟꯕꯀꯣ ꯑꯃꯨꯛꯀꯀꯣ